ꯑꯑꯣ
ꯀꯗꯧꯔꯤꯅꯣ
ꯑꯩ ꯆ ꯇꯑꯒ ꯑꯃꯨꯛ ꯍꯞꯄꯦ
ꯀꯔꯤ ꯍꯤꯟꯖꯥꯡ ꯆꯥꯕ ꯈ꯭ꯔꯣ
ꯆꯟꯁꯥꯡꯗꯣ ꯑꯜꯂꯨꯅꯦ ꯈꯥꯃꯦꯟꯟꯅ ꯅꯥꯀꯨꯞꯄꯤꯅꯦ ꯉꯥ ꯑꯌꯥꯏꯕ ꯔꯥꯡꯒ ꯁꯃꯅꯗ
ꯅꯪꯒꯤ ꯃꯐꯝꯗꯁꯨ ꯌꯥꯝ ꯂꯥꯡꯉꯦ ꯀꯅꯣ
ꯑꯁ ꯀꯁꯨ ꯇꯧꯔꯦꯗ ꯑ ꯑꯁ ꯆꯠꯄꯁꯨ ꯍꯧꯖꯤꯛ ꯐꯅ ꯇꯧꯕ ꯑꯁ ꯀꯔꯤꯔꯣ ꯂꯥꯡꯒꯅꯨꯅꯦ ꯑꯥꯎ
ꯃꯣꯏꯁꯨꯨ ꯀ꯭ꯔꯤꯅꯣ ꯉꯁꯥꯏꯈꯩꯗꯤ ꯇꯨꯃꯤꯟ ꯂꯩꯦꯕ
ꯑꯁ ꯎ ꯅꯪꯗꯤ ꯀꯔꯤ ꯁꯥ ꯆꯒꯦ
ꯑꯩꯈꯣꯏꯗꯤ ꯉꯁꯤ ꯃꯥꯏꯔꯦꯟ ꯃꯅꯥꯒ ꯃꯥꯏꯔꯦꯟꯒ ꯑꯗꯨꯒ ꯑꯈꯥꯕ ꯅꯪꯅ ꯃꯔꯨ ꯃꯔꯨ ꯆꯥꯕꯗꯣ ꯑꯗꯨꯗꯣ ꯇꯪꯈꯥꯏ ꯇꯪꯈꯥꯏ ꯇꯧꯔꯒ ꯑꯂꯨꯒ ꯉꯧ ꯕꯥ ꯈꯨꯍꯥꯎꯗꯤ ꯌꯥꯔ
ꯑꯁ
ꯑꯗꯨꯒ ꯃꯔꯣꯔꯣꯛ ꯑꯃꯦꯠꯄ ꯑꯃ ꯇꯧꯋꯦ ꯃꯔꯣꯔꯣꯛ ꯍꯥꯏꯕꯗꯤ ꯑꯇꯦꯛꯄꯗꯣ ꯔꯣꯛ ꯑꯇꯦꯛ ꯄꯗꯣ ꯃꯩꯗ ꯂꯧꯔꯒ ꯃꯦꯄꯣ ꯍꯥ
ꯑꯁ ꯌꯥꯝꯝ ꯍꯥꯎꯅꯦ ꯆꯥꯛꯁꯨ ꯑꯝꯇ ꯀꯥꯎꯗꯦ ꯀꯥꯎꯋ ꯍꯥꯏꯔꯒ
ꯀꯕꯣ ꯍꯥꯏ ꯆꯥꯛꯇꯇꯗꯤ ꯀꯥꯎꯕ ꯉꯝꯃꯣꯏ
ꯕꯨꯗꯤ ꯉꯝꯃꯣꯏ ꯑꯩꯁꯨ ꯀꯧ ꯍꯥꯏꯕ
ꯅꯪꯗꯦ ꯍꯥꯥꯅ ꯀꯥꯎꯁꯨ ꯀꯥꯎꯗꯦꯦ ꯑꯩꯗꯤ ꯆꯥꯛꯇꯣ ꯀꯥꯎꯔꯕ ꯄꯨ꯭ꯔꯥ
ꯅꯪ ꯉ ꯑꯁꯤ ꯀꯩꯅꯣ ꯌꯥꯝ ꯅꯣꯞꯐꯦꯠ ꯅꯣꯞꯐꯦꯠ ꯇꯧꯋꯦ ꯁꯨꯇꯤ ꯂꯩꯕꯩꯔꯥ
ꯑꯥ ꯍꯔꯥꯎꯕꯗꯣ ꯑꯁ ꯑꯩ ꯏꯔꯤꯌꯦ ꯑꯩ ꯗꯥꯏꯒ꯭ꯔꯥꯝꯗꯤ ꯏꯅꯥꯎꯅꯨꯄꯤ ꯏꯍꯜꯂꯦ ꯑꯗꯨꯒ ꯋꯥꯍꯩꯒꯨꯝꯕꯗꯤ ꯑꯩ ꯏꯕꯅꯦꯕ ꯑꯗꯨꯒ
ꯎꯝ ꯌꯥꯝ ꯌꯥꯝ ꯏꯅꯤꯡꯉꯥꯏ ꯂꯩꯕ꯭ꯔꯥ
ꯌꯥꯝꯗ꯭ꯔꯦꯗ ꯄꯦꯁ ꯑꯃ ꯑꯦꯗꯤ ꯂꯣꯏꯔꯦ ꯑꯃ ꯏꯅꯦ ꯈꯜꯂꯦ ꯑꯗꯨꯅ ꯍꯣꯔꯦꯟ ꯏꯒꯦ ꯑꯗꯨꯗꯤ ꯂꯣꯏꯔꯦ ꯍꯌꯦꯡ ꯄꯤꯔꯅꯤ
ꯌꯥꯝ ꯂꯩꯔꯗꯤ ꯃꯠꯇꯦꯡ ꯄꯥꯡꯉ‌ꯦ ꯇꯧꯕꯅꯦꯗ ꯌꯥꯔꯦ ꯌꯥꯔꯦ ꯎꯝ ꯑꯁ ꯄꯥꯃꯟꯗꯅ ꯅꯪꯁꯨ ꯅꯪꯁꯨ ꯏꯀꯥꯏꯔꯝꯃꯅꯤ ꯑꯩ ꯃꯇꯦꯡ ꯄꯥꯡꯍꯟꯗꯅ
ꯁꯤꯒꯗꯧꯑ‌ꯦ
ꯑꯁꯤ ꯅꯨꯡꯁꯥ ꯁꯥꯕ꯭ꯔꯥ
ꯅꯨꯡꯁꯥ ꯌꯥꯝ ꯆꯥꯏ ꯑꯗꯨꯒꯤ ꯃꯄꯥꯟꯗ ꯏꯕꯗꯣ ꯐꯦꯟ ꯃꯄꯥꯟꯗ ꯊꯝꯃꯒ ꯏꯕꯅꯦ
ꯎꯝ ꯑꯁ ꯑꯩꯗꯤ ꯑꯁ ꯌꯥꯝ ꯇꯨꯝꯅꯤꯡꯈ꯭ꯔꯦ
ꯅꯪꯁꯨ ꯆꯥꯕ ꯇꯨꯝꯕ ꯑꯁ ꯅꯨꯡꯔꯥꯡ ꯅꯨꯡꯗꯥꯡꯗꯨꯗꯤ ꯏꯃꯥ ꯄꯃ ꯑꯩꯗꯤ ꯅꯤꯛꯄꯗꯥ ꯅꯤꯛꯄꯗꯥ ꯈꯣꯡ ꯐꯥꯎ ꯇꯛꯄ ꯍꯩꯇꯕꯗꯤ
ꯑꯗꯣ ꯃꯤ ꯈꯪꯗ꯭ꯔꯦ ꯃꯤꯅꯦ ꯁꯥꯅꯦ
ꯑꯗꯨꯗꯣ ꯑꯩꯈꯣꯏꯒꯤ ꯑꯩꯈꯣꯏꯒꯤ ꯍꯟꯗꯛ ꯒꯦꯠꯇꯣ ꯂꯣꯜꯂꯗꯤ ꯍꯨꯏꯁꯤꯡꯁꯨ ꯂꯤꯠꯂꯒ ꯆꯪꯕ ꯌꯥꯗꯕꯅꯦꯕ ꯑꯗꯨꯒꯤ ꯑꯥ ꯄꯥꯏꯗ ꯗꯤꯟ ꯃꯇꯦꯛ ꯑꯃ ꯅꯞꯄ ꯃꯐꯝ ꯑꯃ ꯂꯩꯌꯦ ꯑꯗꯨꯗ ꯆꯪꯂꯛꯄ ꯖꯥꯠꯅꯤꯗꯅ ꯍꯣꯔꯒꯥ ꯂꯩꯔ꯭ꯃꯦ ꯌꯨꯝ ꯃꯈꯣꯟꯗꯨꯤꯗꯤ ꯀꯣ ꯅꯪꯁꯨ ꯑꯩ ꯈꯕꯁꯤ ꯈꯪꯕꯕꯁꯤ ꯑꯗꯨꯒꯤ ꯑꯩꯒꯤ ꯌꯨꯍꯥꯟꯕꯒꯤ ꯇꯞ ꯑꯗꯨꯗ ꯑꯩꯒꯤ ꯈꯣꯡꯗꯨ ꯆꯨꯛ ꯅꯦꯠꯈ꯭ꯔꯕ ꯑꯗꯨꯒ ꯍꯩꯗꯣꯛꯈ꯭ꯔꯕ ꯐꯥꯛ ꯇꯁꯨ ꯂꯣꯏ ꯅꯍꯤꯗ ꯈ ꯈꯥꯁꯨ ꯂꯣꯏ ꯆꯂꯦ ꯐꯗꯤ ꯁꯨ ꯂꯣꯏ ꯆꯣꯠꯈ꯭ꯔꯦ ꯑꯩꯅ ꯃꯈꯥ ꯊꯝꯕꯁꯤꯡꯗꯣ ꯑꯗꯒꯤ ꯑꯌꯨꯛꯇꯒ ꯂꯣꯏ ꯁꯨꯔꯦ ꯐꯛꯁꯨ ꯁꯨꯗꯣꯛꯈ꯭ꯔꯦ ꯑꯗꯨꯒ ꯐꯧꯔꯒ ꯊꯝꯃꯅꯤ
ꯑꯗꯨꯗꯤ ꯑꯗꯨꯗꯤ ꯅꯁꯨ ꯐꯒꯤ ꯆꯇꯥꯃꯟꯗ꯭ꯔꯣ ꯑꯉꯥꯡ ꯃꯆꯥꯗꯧꯅ
ꯆꯈ꯭ꯔꯕꯣꯃꯥ ꯀꫪꯥꯏ ꯆꯠꯈ꯭ꯔꯦ
ꯀꯔꯤꯔꯥꯅꯦ
ꯑꯗꯨꯗꯤ ꯌꯥꯏꯌꯦꯅ ꯀꯩꯁꯨ ꯀꯥꯏꯗꯦꯅ
ꯀꯅꯥ ꯀꯅꯥꯗꯅꯣ ꯍꯪꯉꯤꯗꯣ ꯀꯅꯥ ꯂꯛꯄꯔꯥ
ꯏꯆꯥ ꯅꯨꯄꯤꯗꯤ ꯆꯠꯈ꯭ꯔꯕ꯭ꯔꯣ
ꯑꯣ ꯑꯣ ꯍꯧꯖꯤꯛꯇꯤ ꯍꯟꯕ꯭ꯔꯥ
ꯎꯝ ꯀꯗꯥꯏ ꯆꯠꯈ꯭ꯔꯦ ꯃꯁꯤꯁꯤ ꯅꯨꯄꯤꯁꯦ
ꯎꯝ ꯉꯔꯪ ꯅꯨꯝꯗꯥꯥꯡꯗꯣ ꯄꯨꯡ ꯑꯃ ꯃꯈꯥꯏꯗ ꯕꯣꯜ ꯂꯩꯕꯗ‌ꯣ ꯑꯁꯤ ꯑꯩ ꯇꯨꯝꯒꯦ ꯇꯧꯕꯅꯦꯕ ꯕꯥꯔꯣ ꯑꯗꯨꯋꯥꯏꯒꯗꯤ ꯌꯥꯝ ꯇꯨꯝꯅꯤꯡꯈ꯭ꯔꯦꯕꯀꯣ ꯑꯗꯣ ꯇꯨꯝꯒꯦ ꯑꯁ ꯃꯥ ꯁꯤꯁꯤꯡꯗꯨꯅꯥ
ꯑꯣ
ꯑꯣ ꯑꯣ ꯑꯣ ꯎꯝ ꯄꯨꯡ ꯀꯩꯅꯣꯗꯣ ꯑꯃꯃꯥꯈꯥꯏ ꯑꯗꯨꯋꯥꯏꯗ ꯍꯤꯗꯥꯛꯇꯣ ꯑꯃꯨꯛ ꯀꯥꯞꯄꯦ ꯑꯩꯅ ꯀꯥꯟꯈꯥꯟ ꯐꯤ ꯏꯁꯤꯡ ꯂꯧꯊꯣꯛꯑꯒ ꯀꯥꯞꯄꯦ ꯑꯗꯨꯗꯒꯤ ꯈꯔ ꯐꯒꯗ꯭ꯔꯥꯅ ꯇꯧꯔꯒ ꯆꯞ ꯃꯥꯟꯅꯩꯗ ꯑꯗꯨ ꯕꯣꯜ ꯑꯃꯨꯛ ꯌꯦꯡꯉꯦ ꯕꯣꯜ ꯌꯦꯡꯕ ꯃꯇꯝꯗ ꯇꯨꯝꯏꯅꯤꯡꯉꯤ ꯎꯏꯔꯦ ꯑꯗꯨ ꯃꯥꯥꯁꯤꯡꯅ
ꯎꯝ
ꯍꯧꯗꯣꯛꯄꯤꯕ ꯕꯣꯠ ꯌꯦꯡꯉꯣ ꯀꯔꯤ ꯍꯧꯗꯣꯛꯄꯤꯕꯅꯤ
ꯌꯥꯝ ꯐꯩꯌꯦꯅ ꯍꯧꯖꯤꯁꯦ
ꯕꯣꯁꯨ ꯐꯁ ꯏꯪ꯭ꯂꯦꯟ ꯀ ꯀ꯭ꯔꯣꯁꯤꯌꯥ ꯀ ꯁꯅꯞꯗꯣ
ꯉꯔꯥꯡ ꯑꯩꯈꯣꯏꯗꯤ ꯎꯇꯤ ꯑꯅꯤ ꯍꯥꯠꯂꯦ ꯃꯆꯥ ꯃꯆꯥꯗꯨ ꯀꯩꯅꯣꯗꯣ ꯀꯩꯅꯣꯁꯨ ꯋꯥꯠꯂꯦ ꯀꯒꯔꯕ ꯑ ꯕꯦꯠꯇꯣ ꯕꯦꯛ ꯑꯥ ꯑꯥ ꯑꯗꯨꯗꯣ ꯁꯨ ꯑꯃ ꯍꯥꯠꯂꯦ
ꯆꯥꯕ ꯌꯥꯗ꯭ꯔꯥ
ꯇꯤꯗꯣ
ꯏꯁꯁꯥꯁꯥ ꯃꯅꯦ
ꯆꯗꯤ ꯆꯥꯕ ꯌꯥꯏ ꯀꯩꯅ
ꯥꯏꯕꯗꯨ ꯑꯗꯨꯒꯨꯝꯕ ꯆꯥꯕ ꯍꯩꯕꯅꯦ ꯍꯨꯏ ꯍꯨꯏꯗ ꯐꯥꯎ ꯆ ꯍꯨꯏ ꯍꯨꯏ ꯍꯨꯏ ꯐꯥꯎ ꯆꯗꯕ ꯅꯪꯅ ꯀꯔꯤ ꯎꯆꯤ ꯆꯥꯒꯅꯤ
ꯎꯆꯤ ꯅꯠꯇꯦ ꯅꯪꯁꯨ
ꯑꯃꯗꯨ ꯑꯃꯗꯨꯁꯨ ꯑꯁꯤ ꯃꯤ ꯌꯥꯝ ꯆꯥꯟꯅꯗꯦꯗꯅ ꯑꯗꯨ ꯀꯩꯅꯣꯗꯣ ꯄꯥꯏꯕꯗꯣ ꯀꯩꯅꯣ ꯇꯧꯕꯅꯦ ꯃꯩꯗ ꯃꯩꯗ ꯌꯩꯔꯗꯤꯀꯣ ꯌꯥꯝ ꯅꯝꯊꯤꯕꯅꯦ
ꯀꯠꯆꯩ
ꯌꯦꯟ ꯃꯊꯤ ꯑꯃꯨꯕ ꯂꯩꯗꯅ ꯑꯗꯨꯒꯤ ꯀꯩꯅꯣ ꯆꯞ ꯃꯥꯟꯕꯅꯦ
ꯑꯩꯈꯣꯏꯒꯤ ꯖꯥꯝ ꯈꯣꯡꯗꯀꯣ ꯍꯩꯔꯤꯠ ꯇꯣ
ꯎꯝ
ꯍꯔꯤꯠꯛꯇꯨ ꯄꯨꯔꯛꯑꯒ ꯆꯥꯅꯤꯉꯥꯏ ꯂꯩꯕ ꯖꯥꯠꯅꯤ ꯑꯗꯨꯗ ꯀꯥꯞꯄꯗꯨꯗ ꯇꯥꯔꯛꯈ꯭ꯔꯦ ꯍꯥꯏꯗꯤ ꯇꯣꯉꯥꯟ ꯇꯥꯔꯛꯑꯦ ꯃꯥꯗꯤ ꯄꯥꯜ ꯂꯩꯍꯧꯕ ꯑꯗꯨꯒ ꯆꯅ ꯊꯤꯟꯊꯤꯂ ꯇꯥꯔꯦ
ꯎꯝ
ꯏꯗ ꯑꯣꯏ ꯑ ꯑꯩꯈꯣꯏꯒꯤ ꯌꯣꯡꯆꯥꯛ ꯂꯣꯏꯗꯣꯏ ꯆꯕꯗꯨ
ꯖꯤꯕ ꯑꯃꯗ ꯑꯁꯨꯛ ꯁꯥꯊꯤꯅ ꯍꯥꯠꯄꯇꯕꯨ
ꯌꯥꯔꯦ ꯅꯪꯗꯤ ꯑꯗꯨꯝ ꯆꯥꯔꯒ
ꯑꯩ ꯆꯥꯗ ꯔꯦꯗ ꯆꯥꯗꯕ ꯀꯣꯏ ꯔꯦꯗ
ꯄꯨꯏꯔꯦꯗꯏꯌꯦ
ꯆ ꯆꯗꯤꯆꯥꯕꯅꯦ ꯇꯣꯛꯈ꯭ꯔꯦꯕ ꯀꯨꯏꯈ꯭ꯔꯦꯕ
ꯅꯣꯏꯣꯏ ꯄꯥꯞ ꯆꯦꯒꯅꯤꯀꯣ
ꯆꯅꯤꯡꯗꯦ
ꯏꯁꯁ ꯑꯐꯕ ꯄꯥꯎꯇꯥꯛꯁꯨ ꯂꯧꯅꯤꯡꯗꯦ
ꯎꯝ
ꯍꯦ
ꯅꯪꯅ ꯍꯥꯏꯔꯤꯕ ꯋꯥ ꯅꯋꯥ ꯂꯧꯗꯦ
ꯑꯥ ꯏꯋꯥ ꯂꯧꯇꯦ ꯄ ꯎꯝ
ꯀꯩꯩꯅꯣ ꯅꯣꯏ ꯅꯆꯦꯈꯣꯏ ꯇꯃꯤꯟ ꯂꯩ ꯈ꯭ꯔꯦꯀꯣ
ꯑꯗꯨꯝ ꯇꯧꯔꯤ ꯇꯧꯔꯤ ꯇꯧꯔꯤ ꯀꯅꯥ
ꯅꯣꯏꯒꯤ ꯑꯩꯒꯤꯁꯨ ꯉꯔꯥꯡ ꯆꯪꯂꯛꯑꯦ
ꯎꯝ ꯑꯗꯨꯅꯦ ꯑꯁꯥꯏꯗꯤꯇꯨꯅꯪꯈ꯭ꯔꯦ
ꯇꯅꯤꯡꯗꯦꯦ
ꯍꯣꯜꯗ ꯄꯨꯡ ꯑꯍꯨꯝ ꯃꯈꯥꯏ ꯑꯗꯨꯒ ꯀꯣ ꯌꯦꯡꯕꯅꯦꯕ ꯑꯗꯨꯗꯨꯒꯤ ꯀꯩꯅꯣ ꯇꯧꯕꯅꯦ ꯑꯁ ꯃꯥ ꯌꯥꯝ ꯂꯩꯕꯒꯤ ꯇꯨꯝꯕ ꯌꯥꯗꯕ
ꯀꯔꯝꯕ ꯔꯣꯝꯗ ꯇꯨꯝꯕ꯭ꯔꯥꯅꯪ
ꯑꯩ ꯐꯥꯃꯨꯡꯗ ꯇꯨꯝꯃꯦ ꯑꯣ ꯑꯩ ꯏꯌꯥꯝꯕꯁꯦ ꯑꯩ ꯑꯩ ꯐꯃꯨꯡꯗꯅꯤꯅꯦ ꯂꯩꯕꯁꯦ ꯂꯩꯕꯁꯦ
ꯎꯝ
ꯐꯃꯨꯡꯗꯤ ꯂꯩꯔꯁꯨ ꯂꯩꯗꯕꯒ ꯃꯥꯟꯅꯩ ꯁꯤꯗꯗꯤ ꯇꯨꯝꯗꯕꯁꯨ ꯈꯔ ꯂꯩꯔꯦꯗꯅ ꯑꯗꯨꯒꯤ ꯑꯗꯣ ꯐꯝ ꯐꯝꯃꯨꯡ ꯐꯝ ꯐꯃꯨꯡꯒꯤ ꯀꯩꯅꯣꯗꯁꯨꯅꯦ ꯎꯗꯣ ꯇꯟꯗꯕ ꯑꯗꯨꯒꯤ ꯑꯁ ꯌꯥꯝ ꯂꯩꯕ ꯅꯨꯡꯉꯥꯏꯕ ꯀꯩꯅꯣ ꯂꯩꯗꯅ ꯃꯥꯁꯤꯡꯁꯨ ꯐꯛꯂꯥꯡꯗ ꯐꯛꯂꯥꯡ ꯀꯩꯅꯣ ꯑꯣꯏꯗꯅ ꯑꯩꯈꯣꯏꯗꯤ ꯂꯩꯕꯥꯛꯅ ꯁꯥꯕꯅꯦꯕ
ꯅꯌꯥꯝꯕꯒ ꯇꯨꯝꯕ꯭ꯔ ꯅꯪ
ꯅꯠꯇꯦ ꯃꯥ ꯃꯊꯛꯇ ꯇꯨꯝꯕ
ꯃꯊꯛꯇ ꯃꯤ ꯃꯌꯥꯟ ꯅꯌꯥꯝꯕ ꯑꯃ ꯂꯩꯕꯗꯣ
ꯎꯝ
ꯌꯥꯔꯦ
ꯑꯁ ꯅꯨꯡ ꯁꯥꯁꯤ ꯌꯥꯝ ꯁꯥꯏꯕꯣ
ꯑꯉꯧꯕ ꯂꯩꯌꯦ ꯉꯧꯕ
ꯉꯧꯕ ꯀꯔꯤ
ꯑꯉꯧꯕ ꯂꯩꯌꯦ ꯂꯧꯊꯣꯛꯄꯤꯌꯨꯔꯥ ꯎꯝ
ꯀꯅꯥꯒꯤꯅꯣ
ꯑꯣ ꯑꯣ ꯑꯩꯗꯤ ꯑꯩꯉꯣꯟꯗꯔꯅ ꯑꯩꯗꯤ ꯑꯩꯉꯣꯟꯗ꯭ꯔꯅ ꯈꯟꯕꯅꯦꯅꯦ ꯄꯦꯝꯃ꯫
ꯏꯕꯦ ꯕꯣ꯫
ꯏꯕꯦꯝꯃ꯫
ꯀꯌꯥ ꯑꯣꯏꯔꯒꯦ꯫
ꯑꯗꯨꯗꯤ ꯑꯩ ꯉꯥꯏꯍꯥ ꯇꯨꯝꯒꯤꯒꯦ꯫
ꯎꯝ ꯍꯣ ꯍꯣꯏ꯫
ꯐꯣꯡꯉꯁꯤꯀꯣ꯫
ꯍꯣꯏ ꯍꯣꯏ꯫
ꯎꯝ꯫ ꯅꯪ ꯊꯝꯒ꯭ꯔꯣ꯫
ꯎꯝ ꯎꯝ꯫
ꯍꯣꯏ ꯍꯣꯏ꯫